ꯍꯥꯎ ꯇꯥꯔꯕꯣ ꯀꯩ ꯑꯦꯟꯁꯥꯡꯅꯣ
ꯏꯔꫭꯜꯂꯦ
ꯄꯩꯁꯥ ꯆꯪꯉꯛꯄꯩ ꯍꯔꯥꯎꯕꯗ ꯆꯥꯛꯀ ꯆꯥꯕ ꯀꯥꯎꯔꯦ ꯑꯩ
ꯑꯩ ꯏꯄꫭꯠ ꯏꯆꯩꯖꯦ ꯇ ꯍꯥꯞꯆꯤꯟꯈꯤꯒꯦ ꯑꯗꯨꯒ ꯑꯩ ꯐꯖꯅ ꯑꯝꯇ ꯐꯝꯃꯨꯒꯦ ꯀꯥꯏꯗꯅꯣꯝ ꯆꯠꯇꯧꯔꯦ ꯆꯦ ꯁꯤꯂꯥ ꯉꯥꯏꯔꯤ
ꯎꯝ
ꯆꯦ ꯁꯤꯂꯥꯁꯦ ꯑꯩꯗꯤ ꯉꯁꯥꯏ ꯑ ꯋ ꯁꯤ ꯑꯩꯅ ꯏꯔꯨꯖꯔꯤꯀꯥꯟꯗ ꯃꯥꯏ ꯑꯉꯥꯡꯁꯦ ꯋꯥꯔꯤ ꯁꯥꯟꯅꯈꯤꯕ ꯑꯣ ꯀꯣꯟ ꯐꯦꯡꯉꯤꯀꯥꯟꯗ ꯃꯥꯏ ꯑꯉꯥꯡꯁꯤ ꯋꯥꯔꯤ ꯁꯥꯟꯅꯈꯤꯕꯅꯦꯕ ꯑꯩꯅ ꯈꯜꯂꯤꯁꯤꯅ ꯃꯥꯁꯦ ꯂꯣꯏꯁꯤꯜꯂꯒ ꯂꯣꯏꯔꯦ ꯑꯗꯨꯒ ꯑꯩ ꯉꯥꯏꯕꯒꯤ ꯑꯩ ꯉꯥꯏꯕ ꯑꯣꯏꯅ ꯋꯥꯔꯤ ꯁꯥꯟꯅꯩꯅꯦꯅ ꯈꯟꯕ ꯑꯗꯨꯒꯤ ꯑꯩ ꯀꯨꯝꯛ ꯑꯕ ꯑꯗꯨꯒꯗ ꯃꯥꯗꯤ ꯂꯣꯏꯁꯤꯟꯗꯕꯤꯗ ꯋꯥꯔꯤ ꯁꯥꯟꯅꯕ ꯑꯣꯏꯔꯝꯃꯕ
ꯀꯔꯤ
ꯄꯨꯛ ꯌꯥꯝ ꯅꯥꯏ ꯈ꯭ꯋꯥꯡꯁꯨ ꯅꯥꯏ ꯀꯔꯤ ꯇꯧꯔꯨꯕꯅꯣ ꯈꯪꯗꯦ ꯍꯧꯖꯤꯛ ꯅꯨꯡꯁꯥꯁꯦ ꯌꯥꯝ ꯁꯥꯏꯗꯅ ꯅꯣꯡ ꯃꯪꯗꯣꯏꯕꯩ ꯇꯥꯏꯞ ꯇꯧꯔꯝꯃꯒ
ꯎꯝ
ꯌꯥꯝ ꯁꯥꯗ꯭ꯔꯣ ꯁꯤꯗꯧꯒꯩ ꯁꯥꯏ ꯑꯩꯗꯤ ꯁꯝꯒ ꯀꯪꯗꯕꯩꯔ ꯈꯪꯗꯦ
ꯑꯍꯥ
ꯅꯪ ꯆꯥꯛ ꯆꯥꯕ ꯇꯟꯈ꯭ꯔꯗꯕꯅꯤ ꯁꯠ ꯁꯠ ꯆꯥꯍꯥꯎꯋ
ꯇꯜꯕꯅꯤ ꯇꯜꯥꯕꯅꯦ ꯍꯧꯖꯤꯜꯂꯤ ꯂꯩꯔ
ꯑꯗꯨꯁꯨ ꯍꯦ ꯆꯥꯊꯣꯛꯈ꯭ꯔꯣ ꯅꯠꯇ꯭ꯔꯗꯤ ꯑꯩꯠ ꯑꯩꯒꯤꯖꯔ ꯄꯨꯔꯛꯇ ꯀꯔꯤ
ꯋꯥꯔꯤ ꯁꯥꯟꯅꯕꯗꯏ ꯅꯨꯄꯥ ꯀꯥꯏꯅꯅꯕꯅꯦꯕ ꯃꯥꯥꯡ ꯑꯗ꯭ꯔꯦ ꯁ
ꯄꯩꯁꯥ ꯅꯪꯒꯤ ꯍꯧꯖꯤꯛ ꯄꯩꯁꯥꯥꯁꯦ ꯄꯩꯁꯥꯗꯨꯅ ꯍꯦꯛ ꯑꯇꯥꯡꯄꯣꯠ ꯂꯩꯔꯒ ꯊꯦꯛꯑꯃ
ꯍꯣꯏ ꯑꯩꯅ ꯍꯥꯏꯒꯤꯦꯕ ꯃꯗ ꯀꯣꯏ
ꯑꯆꯥꯄꯣꯠ ꯂꯩꯔꯒꯦ ꯊꯦꯝ
ꯑꯩꯅ ꯉꯔꯥꯡꯍꯗꯅꯦ ꯌꯦ ꯌꯦꯡꯉ ꯕꯤꯍꯥꯔꯗ ꯆꯪꯉꯛꯀꯗ꯭ꯔꯥꯅ ꯈꯪꯉꯕ
ꯉꯁꯤꯕꯨꯗꯤ ꯆꯪꯉꯛꯛꯏ ꯆꯆꯥ ꯍꯣꯏꯅ ꯉꯁꯤ ꯆꯪꯉꯛꯀꯅꯤ ꯅꯣꯡꯒꯤꯗꯣꯅ ꯍꯥꯏꯔꯛꯄꯅꯦꯕ ꯑꯗꯣ ꯑꯩꯗꯤ ꯌꯦꯡꯗꯤ ꯌꯦꯡꯗ꯭ꯔꯕ ꯅꯪꯅ ꯂꯥꯎꯕꯗꯣ ꯑꯩꯁꯦ ꯇꯥꯔꯦꯕ ꯆꯀ ꯍꯦꯟꯅ ꯑꯗꯩꯗꯤ ꯑꯩꯁꯦ ꯑꯩꯗꯣ ꯃꯦꯁꯦꯖꯇꯦ ꯂꯥꯛꯇꯕ ꯑꯗꯨꯗ ꯑꯧ ꯃꯥꯅꯦ ꯌꯥꯅꯤꯦ ꯌꯥꯅꯦ
ꯃꯤꯁꯦꯁꯂ ꯍꯥꯏꯥꯛꯇꯕ
ꯈꯗ꯭ꯔꯥ ꯑꯩꯗꯤ ꯃꯁꯦꯁ ꯃꯦꯁꯦꯁ ꯂꯥꯛꯄ ꯍꯥꯏꯗꯤ ꯑꯩꯅ ꯐꯣꯟꯁꯦ ꯄꯥꯏꯔꯤꯉꯩꯁꯤꯗ ꯃꯊꯪꯗ ꯅꯣꯇꯤꯐꯤꯀꯦꯁꯟꯗ ꯊꯣꯛꯂꯛꯄ
ꯑꯥ ꯑꯩꯗꯤ ꯂꯥꯛꯇꯦꯕ ꯂꯥꯛꯇꯕꯤꯗ ꯀꯣꯟꯅ ꯂꯥꯛꯑꯦꯕ ꯑꯩꯅ ꯅꯪꯅ ꯂꯥꯎꯕꯗꯨꯗ ꯑꯩꯅ ꯖꯤꯄꯦꯗ ꯆꯪꯅ ꯌꯦꯡꯉꯨꯕꯅꯦ ꯄꯩꯁꯥ ꯕꯦꯂꯦꯟꯁ ꯌꯦꯡꯉꯨꯕꯗ ꯍꯦꯟꯒꯠꯂꯝꯕ
ꯑꯣ
ꯐꯔꯦ ꯍꯔꯋꯦ
ꯍꯁ ꯁꯥ ꯆꯤꯟ ꯂꯩꯕ ꯍꯣ ꯈꯣꯠꯇꯕ ꯊꯥꯒꯤ ꯕꯔꯥ ꯇꯔꯕꯣ
ꯑꯗꯨꯅꯦ ꯑꯩ ꯂꯨꯄꯥ ꯆꯅꯤ ꯌꯥꯡꯈꯩꯔ ꯑꯗꯨ ꯈꯛꯇ ꯉꯥꯏꯔꯕꯅ ꯐꯔꯦ ꯍꯧꯖꯤꯛ ꯏꯁꯥ ꯆꯪꯉꯛꯇꯅ
ꯎꯝ
ꯆꯥꯔꯖꯄꯨꯡꯒꯦ ꯃꯣꯏ ꯏꯁꯤꯡ ꯂꯧꯕꯗꯦ ꯁꯅꯝꯁꯤꯔ ꯈꯪꯗꯦ ꯐꯣꯔꯦꯟ ꯅꯨꯡꯗꯥꯡ ꯂꯧꯔꯒꯦ ꯍꯥꯏꯔꯒꯦ ꯂꯥꯏꯕ꯭ꯔꯦꯔꯤꯗ ꯄꯨꯕꯅ ꯐꯩꯗ
ꯅꯨꯄꯥꯁꯦ ꯃꯦꯟꯁꯟꯒ ꯇꯧꯁꯜꯂꯦꯁꯦ ꯀꯥꯏꯅꯕꯒꯤꯒꯨꯝꯕ ꯅꯨꯄꯤꯅ ꯃꯤꯔꯥꯏꯕꯤꯔꯛꯄꯒꯤꯒꯨꯝꯕ ꯉꯥꯛꯇꯅꯦ ꯃꯥꯅ ꯏꯁꯇꯦꯇꯁ ꯊꯝꯃꯛꯏꯁꯦ
ꯁꯤ ꯇ ꯕꯅꯤ ꯍꯥꯏꯌꯣ ꯑꯊꯥ ꯅꯠꯇꯦꯅ
ꯑꯗꯨꯝꯕ ꯃꯥꯒꯤ ꯑꯗꯨꯝꯕ ꯆꯪꯕ ꯅꯠꯇꯦ ꯍꯧꯖꯤꯛ ꯁꯦꯟ ꯀꯟꯅ ꯇꯥꯜꯂꯤ ꯍꯥꯏ
ꯊ
ꯑꯩꯁꯨ ꯖꯦꯔꯣꯏ ꯆꯠꯈ꯭ꯔꯕꯅꯤ
ꯆꯠ ꯈꯥꯕꯅꯤ ꯍꯦꯜ ꯀꯟꯇꯨ ꯆꯠ ꯈꯕ
ꯎꯝ
ꯌꯥꯝ ꯂꯥꯡ ꯉꯦꯍꯦ
ꯍꯥ ꯊꯪꯅꯕ ꯀꯥ ꯍꯦꯠꯅ ꯍꯥꯏ ꯀꯩꯀꯩ ꯃꯅꯤꯡꯗꯩ ꯂꯧꯔꯨꯕ ꯑꯗꯨ ꯗꯨ ꯒꯤ ꯃꯕꯨꯣꯏ ꯍꯥ ꯃ ꯎꯝ ꯍꯥꯏꯕꯕꯤꯔꯛꯎꯕ꯭ꯔꯣ
ꯈꯜꯍꯥꯎꯅ ꯍꯥꯏꯔꯁꯨ ꯍꯩꯅꯧ ꯍꯦꯛꯅꯉꯕꯤꯗ ꯌꯥ ꯗꯦꯗꯥꯥ ꯎꯝ ꯑꯦꯛꯖꯥꯝ ꯂꯣꯢ ꯔꯒꯥ ꯇꯧ ꯔꯥꯅꯤꯌꯦ ꯈꯣꯏ
ꯎꯝ
ꯏꯅꯦ ꯍꯥꯏ ꯂꯧꯗ ꯐ ꯎ
ꯋꯥꯈꯜꯁꯦ ꯅꯨꯡꯉꯥꯏ ꯕꯥꯔꯥ
ꯑꯁꯤꯗ ꯑꯁꯤꯗ ꯁꯤ ꯁꯤ ꯁꯤꯃ ꯀꯌꯥꯅ ꯇꯧꯀ꯭ꯔꯤ ꯄꯨꯔꯛꯄꯗꯣ ꯃꯣꯏ ꯃꯧꯈꯤꯅꯤ ꯍꯥꯏꯗꯅ ꯊꯥꯡꯗꯣꯛꯅꯩꯁꯤꯅꯪ ꯈꯪꯗ꯭ꯔꯥ
ꯃꯥ
ꯇꯧ ꯃꯣꯏ ꯏꯅꯝꯍꯣꯏꯒꯤ ꯏꯃꯥꯍꯣꯏꯒꯤ ꯏꯃꯥ ꯂꯥꯛꯑ ꯍꯥꯏꯔꯛꯏ ꯑꯗꯨꯒꯤ ꯊꯥꯡꯗꯣꯛ꯭ꯔꯤꯕ ꯄ꯭ꯂꯥꯁꯇꯤꯛꯀꯤ ꯆꯤꯌꯔꯗꯣ ꯑꯗꯨꯗꯣ ꯁꯪꯒꯣꯏꯗ ꯂꯩꯍꯧꯕꯅꯤ ꯑꯃꯗꯤ ꯑꯥ ꯑꯔꯥ ꯑꯗꯨ ꯂꯧꯁꯤꯗꯔꯝꯅꯦꯕ
ꯑ
ꯑ ꯑꯗꯨꯗ ꯑꯗꯨꯗꯦ ꯍꯥꯏꯔꯃꯦꯗꯤ ꯐꯩꯗꯅ ꯍꯥꯏꯔꯝꯗ꯭ꯔꯕꯅꯤꯅ ꯍꯥꯏꯗꯤ ꯑꯗꯣ ꯃꯥꯒꯤꯗꯤ ꯀꯩꯅꯣꯁꯨ ꯑꯣꯏꯕꯅꯦꯕ ꯆꯤꯌ ꯏꯟꯖꯤꯟ ꯕꯤꯌꯥꯔꯤ ꯑꯣꯏꯕꯅꯦ
ꯑꯦꯁ
ꯎꯝ ꯎꯝ ꯑꯣꯏꯔꯝꯅꯤ ꯑꯦꯛꯁꯇ꯭ꯔꯥ ꯁꯧꯔꯅꯨ ꯑꯣ ꯍꯥꯏꯔꯗꯤ ꯐꯩꯗꯅ ꯍꯥꯟꯅ ꯍꯥꯏꯐꯦꯠ ꯍꯥꯏꯔꯝꯃꯒ ꯄꯨꯁꯤꯜꯂꯗꯤ ꯐꯩꯗꯅ ꯌꯥ ꯌꯥ ꯎꯝ ꯑꯗꯨꯅꯤ ꯁꯤꯅ ꯃꯔꯣ ꯑꯃ ꯃꯥꯗꯤ ꯀꯔꯤꯝꯇ ꯋꯥ ꯂꯧꯕꯤꯒꯦ ꯍꯥꯏꯕ ꯑꯃꯛ ꯑꯣꯏꯅꯁꯨ ꯃꯛ ꯑꯣꯏꯅꯗꯤ ꯉꯥꯡꯕꯁꯨ ꯇꯜꯂꯦꯕ ꯃꯅꯕ ꯇꯜꯂꯦꯕ ꯃꯥꯗꯤ
ꯎꯝ
ꯑꯩ ꯍꯧꯖꯤꯛ ꯑꯦꯟꯁꯥꯡ ꯆꯥꯛ ꯆꯥꯔꯤ ꯀꯥꯟꯗꯨꯗ ꯏꯟꯖꯥꯡꯁꯦ ꯀꯟꯅ ꯈꯜꯂꯤꯅꯦ ꯍꯣꯔꯦꯟ ꯀꯔꯤ ꯊꯣꯡꯁꯤꯒꯦꯅ ꯃꯥꯏꯔꯦꯟ ꯑꯃ ꯂꯩꯍꯧꯋꯦ ꯃꯥꯏꯔꯦꯟꯗꯤ ꯃꯥꯏꯔꯦꯟꯗꯨꯗꯤ ꯈꯥꯏꯗ꯭ꯔꯕꯅꯤꯅ ꯌꯦꯠꯅꯕꯗꯣ ꯊꯣꯡꯉꯒ ꯑꯣꯏꯅ ꯆꯥꯃꯤꯟꯅꯔꯁꯤ ꯃꯩꯔꯦꯟ ꯑꯍꯥꯎꯕꯤꯅꯦꯅ ꯃꯆꯥ ꯑꯃ ꯄꯤꯔꯛꯑꯦ
ꯎꯝ
ꯅꯦꯠꯇꯤ ꯌꯥꯗꯔꯦ ꯊꯃꯤꯟꯅꯁꯦ ꯁꯤꯁꯦ ꯍꯣꯏꯁꯦ ꯆꯥꯗꯔꯤ ꯍ ꯍꯩꯃꯍꯤ ꯊꯛ ꯁꯤꯗꯥ
ꯌꯥ ꯀꯗ
ꯀꯩꯅꯣ ꯇꯧꯔꯣꯏꯏ ꯁꯤꯗꯤ ꯍꯛꯆꯥꯡ ꯐꯗꯣꯏꯅꯦ ꯑ ꯎꯝ ꯀꯐꯣꯏꯒꯤ ꯑꯣꯏꯕ ꯑꯁ ꯁꯣꯅꯤꯌꯥ ꯍꯣꯏ ꯀꯐꯣꯏꯗꯨ ꯆꯥꯅꯤꯡꯗ꯭ꯔꯥ ꯅꯍꯥꯟꯅꯦ ꯕꯤꯗ꯭ꯌꯥ ꯍꯣꯏ ꯑꯃ ꯍꯦꯛꯇ ꯁꯤꯜꯂꯒ ꯃꯣꯏ ꯀꯐꯣꯏꯁꯨ ꯌꯥꯝ ꯆꯥꯅꯤꯡꯉꯦ ꯑꯩ ꯑꯦ ꯄꯤꯔꯦꯈꯤꯍꯟꯈꯤꯕꯅꯦ ꯑꯩꯁꯦ
ꯀꯖꯦ
ꯑꯩ ꯑꯦꯄꯤꯗꯣ ꯑꯩ ꯃꯅꯝ ꯍꯩꯅꯈꯤꯗ꯭ꯔꯦꯕ ꯑꯝꯇꯪ ꯊꯤꯅ ꯉꯥꯎꯈꯤꯕꯗꯩ ꯑꯦꯄꯤ ꯃꯅꯝꯅꯤ ꯆꯗ꯭ꯔꯦꯚꯥꯏ ꯑꯩ ꯐꯨꯔꯇꯤꯅ ꯐꯩꯕ ꯐꯨ ꯎꯇꯤꯁꯨ ꯊꯛꯑꯦ ꯑꯗꯨ ꯑꯦꯄꯤꯁꯨ ꯑꯩ ꯍꯥꯟꯅꯗꯤ ꯑꯗꯨꯝ ꯊꯛꯑꯝꯃꯤꯅꯦꯕ ꯑꯗꯨꯒꯤ ꯍꯦꯛ ꯃꯅꯝꯒꯤ ꯑꯗꯨꯗꯒꯤ ꯑꯩ ꯑꯦꯄꯤꯁꯦ ꯁꯨꯝ ꯁꯦꯝ ꯐꯥꯎꯕ ꯑꯃꯃꯨꯛ ꯀꯣꯛ ꯉꯥꯎꯔꯀꯥꯟꯗꯗꯤ ꯆꯥꯅꯤꯡꯗ꯭ꯔꯤꯕ
ꯎꯝ
ꯑꯄꯤ ꯌꯥꯈꯤꯗ꯭ꯔꯦ ꯑꯁꯤꯅ ꯀꯩꯗꯧꯉꯩ ꯂꯣꯏꯗꯣꯏꯅꯣ ꯃꯣꯏ ꯌꯨꯝ ꯁꯥꯏꯔꯣ ꯁꯤꯕꯣ
ꯑꯩꯗꯤ ꯌꯨꯝꯗ ꯂꯩꯍꯧꯔꯒꯗꯕꯅꯤ ꯃꯤ ꯏꯔꯨ ꯂꯨꯖꯒꯗꯕ ꯈꯣꯠꯀꯗꯕ
ꯅꯪ ꯌꯨꯝꯗ ꯀꯩꯗꯧꯉꯩ ꯆꯠꯇꯣꯏꯅꯣ ꯕꯤꯗꯤꯌꯥ
ꯅꯇ ꯑꯣꯏ ꯇꯈꯣꯏ ꯄꯔꯛꯀꯅꯤ
ꯗꯦꯠ ꯇꯨꯌꯦꯞ
ꯇꯕ꯭ꯔꯥ
ꯍꯣꯏꯅꯦ ꯇ꯭ꯋꯦꯟꯇꯤ ꯇꯨꯗ ꯆꯠꯂꯗꯤ ꯑꯦ ꯗꯦꯠꯇꯣ ꯌꯥꯝꯗ꯭ꯔꯦ ꯅꯪꯅ ꯌꯨꯝ ꯂꯩꯔꯛꯇꯣꯏꯁꯦ ꯐꯥꯏꯚꯇ ꯑꯃꯨꯛ ꯀꯦꯁꯜ ꯂꯣꯏꯔꯝꯃꯅꯤ
ꯌꯥꯅꯤ ꯅꯨꯃꯤꯠ ꯀꯌꯥꯅꯤꯕꯨ ꯂꯩꯒꯦ ꯂꯩꯒꯦꯗꯨꯕꯣ
ꯅꯨꯃꯤꯠ ꯑꯗꯣ ꯅꯪ ꯐꯅꯌꯥꯝꯗꯤ ꯑꯗꯨꯝ ꯂꯩꯗ ꯅꯨꯃꯤꯠ ꯇꯔꯥꯅꯤ ꯍꯦꯟꯅꯃꯨꯛꯇꯤ ꯂꯩꯌꯦ ꯔꯦ ꯍꯜꯂꯒ ꯀꯟꯅꯩꯁ ꯏꯁꯇꯗꯤ ꯇꯧꯔꯔꯣꯏ ꯑꯦꯛꯖꯥꯝꯒꯤ
ꯑꯦꯛꯖꯥꯝꯒꯤ ꯑꯁ ꯅꯦꯠꯀꯤ ꯑꯦꯛꯖꯥꯝꯕꯨ ꯑꯦꯛꯖꯥꯝ ꯉꯥꯛꯇꯅꯤ ꯆꯥꯛꯀ ꯆꯥꯕ ꯂꯥꯏꯔꯤ ꯀꯟꯅ ꯏꯔꯤ
ꯎꯝ
ꯌꯦꯡꯍꯟꯒꯦ ꯅꯣꯏꯗ
ꯀꯔꯤꯅꯣ
ꯑꯃ ꯀꯩꯅꯣ ꯆꯤꯌꯔꯃꯦꯟꯒꯤꯗꯣ
ꯅꯪꯅ ꯊꯥꯈ꯭ꯔꯦ ꯍꯥꯏꯗꯥꯏꯅꯦ ꯑꯗꯨꯗꯣ ꯌꯥꯗ꯭ꯔꯕꯣ ꯑꯃꯨꯛ
ꯍꯣꯢ ꯑꯗꯨ ꯌꯥꯕ ꯑꯃꯟꯕ
ꯎꯝ
ꯑꯆꯧꯕ ꯅꯠꯇꯅꯤꯅ
ꯇꯨꯝꯅꯤꯡꯉꯛꯑꯦ ꯑꯩꯗꯤ ꯋꯥꯈꯜ ꯍꯣ ꯍꯦ ꯑꯩ ꯆꯥꯛ ꯇꯣꯛꯄꯗꯒꯤ ꯑꯗꯨ ꯌꯦꯔꯨꯝꯁꯨ ꯆꯥꯁꯤꯟꯕ ꯌꯦꯔꯨꯝ ꯊꯣꯡꯕ ꯏꯟꯖꯥꯡ ꯑꯗꯣ ꯑꯦꯟꯖꯥꯡꯅ ꯐꯤꯗꯣ ꯑꯝꯇ ꯂꯩꯇ꯭ꯔꯦꯗꯅ ꯃꯅꯥ ꯃꯁꯤꯡꯗꯣ ꯉꯔꯥꯡꯇ ꯉꯥꯡꯒ ꯅꯠꯇ꯭ꯔꯕꯅꯤꯅ ꯑꯗꯨ ꯏꯟꯖꯥꯡꯗꯣ ꯑꯃ ꯊꯣꯡꯉꯁꯨ ꯆꯥꯛꯀ ꯆꯥꯅꯤꯡꯉꯥꯏ ꯑꯃꯨꯛ ꯇꯧꯗ ꯌꯥꯔꯣꯏ ꯑꯗꯨꯗꯤ ꯃꯁꯤꯗꯤ ꯌꯦꯔꯨꯝ ꯑꯣꯏꯅ ꯊꯣꯡꯉꯒꯦꯅ ꯌꯦꯔꯨꯝꯁꯦ ꯊꯣꯡꯉꯦꯕ ꯑꯗꯨꯗꯩꯗꯤ ꯌꯦꯔꯨꯝ ꯊꯣꯡꯕꯗ ꯆꯥꯛꯇꯣ ꯈꯌꯥꯝ ꯆꯥꯁꯤꯅꯤꯡꯈ꯭ꯔꯦ ꯌꯦꯔꯨꯝꯗꯨꯁꯨ ꯆꯥꯔꯦ ꯑꯗꯨꯗꯩꯗꯤ ꯑꯗꯨꯏ ꯁꯤ ꯍꯧꯖꯤꯛ ꯅꯨꯡꯉꯥꯏꯔꯛꯑꯦꯕ ꯅꯨꯡꯗꯥꯡꯕꯨꯗꯤ ꯑꯁꯪ ꯑꯃꯥꯟ ꯈꯔ ꯂꯩꯔꯕꯅꯤꯅ ꯐꯔꯦ
ꯎ
ꯑꯗꯨ ꯁꯤ ꯇꯉꯥꯡꯒꯤꯗꯨ ꯀꯍꯟꯗ꯭ꯔꯤ ꯀꯩꯀꯥꯗꯨ ꯄꯨꯔꯛꯑꯗꯤ ꯐꯩꯗꯅ ꯑꯇ ꯄꯨꯔꯛꯇꯦ ꯍꯥꯏꯕ ꯑꯅꯧꯕ ꯄꯦꯠꯁꯤ ꯇꯥꯡꯕꯅꯦ ꯀꯥꯂꯟꯗꯁꯨ ꯇꯥꯡꯕꯅꯦ ꯌꯨꯝꯗꯁꯨ ꯑꯗꯨꯝ ꯇꯥꯡꯉ
ꯑꯗꯤ ꯃꯥ ꯆꯣ ꯇ ꯇꯝꯖꯔꯣꯏꯕ
ꯀꯥꯂꯟꯗ꯭ꯔꯤꯗꯣ ꯀꯦꯖꯤ ꯑꯃ ꯍꯥꯞꯄꯛꯑꯦ ꯍꯥꯏꯌꯦꯕ ꯑꯩꯈꯣꯏ ꯃꯥ ꯑꯗꯨ ꯑꯣꯏꯔꯅꯦ ꯀꯦꯂꯦꯟꯗ꯭ꯔꯤꯗꯣ ꯌꯥꯝꯅꯗꯣ ꯂꯧꯍꯧ ꯔꯕ ꯃꯥ ꯑꯦꯟꯖꯥꯡ ꯑꯇꯩꯗꯨꯗ ꯍꯣꯏ ꯀꯥꯂꯟꯗ꯭ꯔꯤꯗꯨ ꯈꯔ ꯌꯥꯝ ꯍꯥꯞꯄꯣꯛꯑꯣ ꯃꯉꯣꯟꯗ ꯑꯦ ꯈ‌ꯣꯏ ꯏꯟꯖꯥꯡꯗꯤ ꯀꯥꯂꯟꯗ꯭ꯔꯤꯁ‌ꯦ ꯌꯥꯝ ꯄꯥꯝꯃꯦꯕ ꯑꯗꯨꯗ ꯑꯩ ꯅꯨꯡꯉꯥꯏꯇꯗꯅꯅꯦ ꯑꯩꯅꯅꯦ ꯂꯧꯍꯧꯗ꯭ꯔꯕ ꯌꯥꯝꯅ ꯈꯖꯤꯛ ꯈꯛꯇ ꯆꯔꯥ ꯑꯃ ꯆꯥꯡꯉꯥꯏ ꯑꯃꯒ ꯅꯣꯏ ꯈꯔ ꯀꯔꯤ ꯈ ꯄꯤꯉꯥꯏꯒ ꯍꯥꯏꯔꯒ ꯂꯧꯍꯧꯔꯕ ꯑꯗꯨ ꯈꯛꯇꯪ
ꯎꯝ
ꯄꯥꯝꯖꯕꯗꯨꯗ ꯌꯦꯟꯗꯦꯝꯗꯨꯅꯅꯦ ꯍꯥꯐꯝ ꯆꯟꯗꯕꯒꯤ ꯂꯣꯏ ꯀꯛꯊꯠꯂ ꯄꯤꯔꯛꯄ
ꯑꯣ
ꯌꯨꯝꯗ ꯇ꯭ꯋꯦꯟꯇꯤ ꯇꯨꯗ ꯆꯠꯄꯗ ꯑꯩꯁꯦ ꯗꯦꯠ ꯇ꯭ꯋꯦꯟꯇꯤ ꯋꯥꯟꯗ ꯇ꯭ꯋꯦꯟꯇꯤ ꯇꯨꯗꯔ ꯆꯠꯀꯅꯤ ꯅꯨꯡꯗꯥꯡꯋꯥꯏꯔꯝ ꯆꯠꯂꯒ ꯑꯩ